ꯍꯜꯂꯣ
ꯍꯜꯂꯣ ꯕꯗꯔ ꯀꯩꯗꯧꯕꯤꯔꯝꯃꯤꯅꯣ
ꯆꯥꯛ ꯊꯣꯪꯏꯌꯦ
ꯑꯣ
ꯀꯩꯅꯣ ꯅꯍꯥꯟꯗꯩ ꯐꯣꯟ ꯊꯣꯔꯥꯛꯇꯅ ꯍꯧꯪꯖꯠꯇ ꯇꯧꯔꯀꯁꯤꯟ
ꯏꯌꯥꯝꯕꯁꯤ ꯁꯨꯝ ꯅꯨꯡꯁꯤꯔꯛꯄ ꯍꯥꯏꯇꯥꯔꯦ
ꯑꯣ
ꯅꯨꯡꯁꯤꯅꯦꯍꯦ ꯏꯌꯥꯝꯕꯁꯤꯡꯁꯦ ꯀꯃꯥꯏ ꯀꯃꯥꯏ ꯄꯥꯂꯤ ꯈꯣꯂꯤ
ꯃꯥꯏꯔꯦꯟ ꯈꯣꯡꯗꯔ꯭ꯨꯝ ꯌꯟꯒꯨꯝ ꯌꯜꯂꯥ ꯄꯥꯜꯂꯤ
ꯌꯥꯝ ꯐꯩꯅꯦ ꯑꯗꯨꯗꯤ
ꯍꯥꯥ
ꯀꯩꯗꯧꯋꯦ ꯍꯥꯏꯅꯣ
ꯅꯪ ꯉꯥꯡꯉꯤꯗꯨ ꯑꯝꯇ ꯇꯥꯗ꯭ꯔꯦ ꯀꯔꯤꯅꯣ ꯅꯦꯠ ꯌꯥꯗ꯭ꯔꯕ ꯀꯩꯅꯣꯝ ꯇꯧꯔꯦ꯫
ꯏꯌꯥꯝ ꯇꯥꯕꯔꯣ
ꯇꯥꯔꯦ ꯇꯥꯔꯦ
ꯍꯥꯏꯕꯗꯤ ꯑꯗꯨꯝ ꯇꯥꯏꯅꯤ
ꯈꯔꯥ ꯀꯟꯅꯥ ꯉꯥꯡꯉꯣꯅꯦ
ꯆꯥꯗ꯭ꯔꯤꯗ ꯆꯥꯛ ꯊꯥꯒꯠꯂꯝꯃꯦ ꯍꯤꯟꯖꯥꯡ ꯊꯣꯡꯗ꯭ꯔꯤ
ꯀꯩꯗꯧꯔꯤꯕ ꯍꯧꯖꯤꯛ ꯐꯥꯎꯕ
ꯁꯨꯝ ꯁꯥꯟꯅꯔꯝꯕꯅꯤꯗ
ꯑꯗꯨꯕꯨꯗꯤ ꯑꯉꯥꯡ ꯍꯧꯒꯠ
ꯃꯀꯥ ꯇꯟꯕ ꯑꯉꯥꯡ ꯃꯌꯥꯝ ꯍꯧꯒꯠꯇꯕ ꯃꯌꯥꯝ ꯌꯥꯎꯔꯝꯃꯤꯅꯤ ꯀꯔꯤ ꯇꯧꯔꯤꯅꯣ
ꯁꯟꯅꯔꯝꯕꯅꯦ ꯁꯨꯝ
ꯀꯩ ꯁꯥꯟꯅꯩꯕ
ꯏꯃꯩꯃꯥ ꯅꯩꯔꯦꯅꯦ ꯑꯗꯨꯗꯤ ꯑꯆꯝꯕ ꯃꯤ ꯑꯣꯏꯔꯝꯗ꯭ꯔꯦꯅꯦ ꯑꯗꯨꯗꯤ ꯗꯤ ꯑꯆꯝꯕ ꯃꯤ ꯑꯣꯏꯔꯝꯗ꯭ꯔꯦꯅꯦ
ꯌꯥꯗꯔꯦꯅꯦ ꯕꯗꯔ
ꯑꯣ ꯃꯄꯥꯟ ꯊꯣꯛꯗ ꯁꯣꯟꯕ ꯁꯣꯜꯂꯟꯒꯅꯨ ꯁꯣꯜꯂꯟꯒꯅꯨ ꯍꯥꯎ ꯍꯥꯎ ꯆꯥꯔꯥ ꯂꯩꯌꯨ
ꯑꯍꯥꯎ ꯑꯊꯨꯝ ꯈꯔ ꯆꯥꯖꯤꯅꯦ ꯕꯗ꯭ꯔ
ꯃꯌꯥꯝ ꯑꯣꯛ ꯆꯥꯅꯥꯅꯦ ꯇꯧꯒꯤꯗꯥꯏꯅꯦ ꯅꯨꯃꯤꯗꯥꯡ
ꯕꯔꯗꯔ ꯄꯥꯏꯌꯨꯀꯣ
ꯄꯥꯏ ꯀꯩꯅꯣ
ꯑꯥ ꯑꯗꯨ ꯗꯥꯏꯠ ꯌꯥꯝ ꯋꯥꯠꯂꯦꯅꯦ ꯕꯔꯗꯔ
ꯗꯥꯏꯠ ꯌꯥꯝ ꯋꯥꯠꯂꯦ
ꯎꯝ
ꯃꯤꯒꯤ ꯏꯪꯈꯣꯜꯗꯩꯩ ꯆꯪꯉꯒ ꯀꯔꯤꯅꯣ ꯈꯔ ꯍꯨꯔꯥꯜꯂꯣ
ꯍꯣꯏ ꯇꯧꯒꯦ
ꯇꯥꯀꯨ ꯈꯔ ꯁꯗꯔ꯭ꯗꯤ ꯌꯥꯔꯣꯏ
ꯑꯗꯨꯁꯨ
ꯀꯣꯂꯦꯖꯀ ꯑꯃꯇ ꯆꯠꯇꯔꯔꯕꯣ
ꯉꯔꯥꯡ ꯆꯠꯂꯤ ꯒꯥꯁ ꯇꯧꯔꯛꯇꯦ ꯉꯁꯤ ꯆꯠꯇꯧ ꯇꯜꯂꯦ
ꯀꯩꯅꯣ ꯄꯨꯂꯤꯁ ꯇꯝꯕꯤꯔꯗ꯭ꯔꯒꯅ ꯂꯥꯏꯔꯤꯛ ꯅ ꯅꯣꯏ ꯇꯝꯃꯤꯔꯥ ꯒ꯭ꯌꯥꯟ ꯑꯃ ꯇꯥꯗ꯭ꯔꯦꯅꯦ
ꯂꯥꯏꯔꯤꯛ ꯇꯝꯃꯤ ꯑꯩꯅ ꯑꯩꯅ ꯇꯝꯕꯅꯤꯗ ꯑꯩꯕꯨꯗꯤ
ꯂꯥꯏꯔꯤꯛꯅ ꯅꯣꯏ ꯑꯣꯏꯅ ꯇꯝꯃꯖꯥꯠꯂ ꯍꯥꯏꯕꯅꯤ
ꯎꯝ ꯑꯩꯅ ꯇꯜꯂꯦ ꯏꯩꯅ ꯇꯜꯂꯦ
ꯑꯉꯛꯄꯅꯤꯀꯣ ꯅꯣꯏꯁꯤꯗꯤ ꯂꯥꯏꯔꯤꯛ ꯂꯥꯏꯁꯨ ꯇꯝꯃꯨ ꯍꯥꯏꯔꯒ ꯅꯣꯏꯅ ꯇꯧꯔꯤꯁꯤꯕꯨ ꯀꯔꯤꯅꯣ
ꯋꯥꯏꯍꯦ ꯕꯔꯗꯔ
ꯀꯔꯤ ꯃꯊꯦꯜ ꯇꯧꯗꯣꯔꯕ
ꯈꯪꯗꯦꯅꯦ ꯐꯖꯅꯥ ꯀꯥꯝꯃꯦꯍꯦ ꯕꯥꯔꯗꯔꯒꯤꯁꯤꯁꯨ
ꯉꯟꯇꯥꯅ ꯍꯦꯛꯇ ꯀꯔꯤ
ꯁꯦꯠꯀꯦ ꯅꯥꯕꯥ ꯋꯥꯔꯤ ꯈꯔ ꯂꯤꯔꯣꯅꯦ ꯀꯔꯤꯅꯣꯅꯦ
ꯋꯥꯔꯤꯁꯦ ꯏꯊꯣꯛꯊꯣꯛꯇꯔꯦꯅꯦ ꯅꯔꯗꯔ ꯋꯥꯔꯤ ꯁꯥꯟꯅꯃꯟꯗꯗꯅ ꯃꯤ ꯃꯌꯥꯝꯁꯤꯒ
ꯋꯥꯔꯤ ꯈꯔ ꯂꯤꯔꯛ ꯎꯅꯦ
ꯏꯁꯥꯁꯦ ꯕꯪ ꯆꯨꯁꯜꯂꯞꯄꯩ ꯇꯥꯏꯞ ꯇꯧꯔꯦꯅꯦ ꯕꯥꯔꯗꯔ
ꯕꯪꯕꯪ ꯂꯥꯎꯁꯤꯜꯂꯛꯑꯦ
ꯏꯁꯥꯁꯦ ꯕꯪ ꯆꯨꯁꯜꯂꯦꯕ
ꯅꯩꯔꯦ ꯀꯩꯅꯣ
ꯕꯥꯔꯗꯔ ꯍꯣꯏꯗꯤ ꯂꯝꯖꯦꯜꯂꯒ ꯆꯦꯟꯗꯅ ꯈꯣꯠꯇꯅ ꯁꯥꯟꯅꯗ꯭ꯔꯕꯣ
ꯁꯥꯅꯩꯅꯦ ꯂꯝꯖꯦꯜ ꯆꯦꯟ ꯍꯜꯂꯛꯑꯒꯅꯤꯅꯦ ꯆꯥꯛ ꯊꯣꯡꯉꯤꯖꯦ
ꯑꯇꯩ ꯑꯇꯣꯞꯄꯗꯤ ꯁꯅꯗꯔ꯭ꯦ
ꯁꯥꯅꯗꯦ
ꯁꯅꯕ ꯌꯥꯕ ꯈꯔ ꯈꯔ ꯁꯅꯧꯗꯅ ꯕꯔꯗꯔ
ꯀꯩꯅꯣꯅꯦ ꯑꯍꯥꯕꯤ ꯇꯥꯡ ꯀꯌꯥꯗꯩꯩ
ꯐꯗꯦ ꯆꯞ ꯆꯥꯕꯤ ꯈꯪꯗ꯭ꯔꯤ ꯑꯩꯈꯣꯏ ꯃꯥ ꯑꯩꯈꯣꯏꯒꯤ ꯃꯃꯥꯡ ꯑꯣꯏꯅ ꯍꯥꯏꯇꯥꯔꯦꯀꯣ ꯐꯣꯔꯠ ꯁꯦꯝ ꯁꯤꯛꯁ ꯁꯦꯝꯒꯤ ꯑꯦꯛꯖꯥꯝ ꯂꯩꯔꯤꯑꯦꯕ ꯍꯟꯗꯛ ꯖꯨꯟꯒꯤ ꯗꯦꯠ ꯇꯨꯌꯦꯞꯁꯤꯗ
ꯑꯗꯨ ꯂꯣꯏꯔꯒ ꯅꯣꯏꯒꯤ
ꯎꯝ ꯑꯗꯨ ꯂꯣꯏ ꯑꯈꯣꯏ ꯑꯣꯏꯗꯣꯏꯅꯦ
ꯑꯣꯀꯦ
ꯌꯥꯁ
ꯕꯦꯔꯥꯅꯤꯅꯦ ꯇꯧꯔꯤꯁꯦ
ꯃꯥꯅꯦ ꯕꯔꯗꯔ ꯋꯥꯔꯤꯁꯦ
ꯅꯣꯏ ꯅꯣꯡ ꯃꯪꯗꯔꯣ ꯅꯣꯡꯊꯤ ꯅꯣꯡꯃꯪꯉꯤꯍꯦ ꯏꯌꯥꯝꯕ
ꯌꯦꯁ ꯅꯣꯡ ꯃꯪꯉꯤ ꯑꯗꯣ
ꯏꯌꯥꯝꯕꯩ ꯅꯦꯠ ꯅꯨꯡꯉꯥꯏꯔꯤꯀꯣ ꯑꯗꯨꯝ ꯀꯩꯝ ꯇꯧꯗꯦꯀꯣ ꯌꯣꯠ ꯁꯥꯅꯔꯝꯕꯩ ꯅꯠꯇꯦ ꯑꯉꯥꯡ ꯑꯃ ꯂꯥꯛꯇꯅ
ꯑꯉꯥꯡ ꯑꯉꯥꯡ ꯒꯥꯏꯅ
ꯏꯔꯨꯖꯕ ꯅꯨꯡꯉꯥꯏꯕ꯭ꯔ ꯏꯌꯥꯝꯕ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
ꯑꯩꯈꯣꯏ ꯄꯣꯔꯇꯨꯒꯥꯜꯒꯤ ꯔꯣꯅꯥꯜꯗꯣ ꯑꯗꯨꯒꯤ ꯂꯩꯃꯤꯟꯅꯩ ꯏꯌꯥꯝꯕ
ꯔꯣꯅꯥꯜꯗꯣ ꯔꯣꯅꯥꯜꯗꯣ ꯅꯥꯠꯇꯕ ꯂꯨꯅꯥꯟꯗꯣꯕ꯫ ꯃꯁꯤ ꯀꯨꯀꯔ ꯁꯤꯁꯨ ꯑꯣꯟꯇꯊꯣꯛ ꯀꯥꯝꯒ꯭ꯔꯦꯍꯦ ꯄꯨꯕ꯫
ꯀꯥꯝꯃꯤ ꯑꯣꯛꯁꯥꯒꯨꯝꯕꯗꯤ ꯑꯣꯏꯔꯝꯃꯣꯏ ꯑꯩꯅ ꯁꯨꯝ ꯈꯪꯕꯗ꯫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
ꯎꯝ꯫
ꯑꯣꯛꯅꯦ ꯀꯝꯃꯤꯖꯦ꯫
ꯒꯨꯟ ꯈꯪꯉꯤ ꯀꯩꯗꯧꯔꯒꯦ꯫ ꯨꯅꯉꯨꯟ ꯆꯞ
ꯑꯈꯣꯏꯗꯤ ꯑꯣꯛ ꯀꯨꯝꯕꯗ ꯆꯥ ꯂꯩꯔꯦ꯫ ꯅꯣꯏꯒꯤ ꯀꯥꯡꯉꯧ ꯈꯥꯔ ꯆꯥꯔ ꯂꯩꯕꯗꯨ ꯅꯠꯇꯦꯀꯣ꯫
ꯑꯁ꯫ ꯑꯈꯣꯏꯗꯤ ꯀꯥꯡꯍꯧꯕꯨ ꯆꯥꯔꯤꯌꯦ ꯏꯌꯥꯝꯕ ꯍꯣꯏꯗꯤ ꯏꯌꯥꯝꯕꯣꯏ ꯍꯣꯏ ꯀꯥꯡꯍꯧ ꯎꯕꯨ-ꯎꯞ- ꯎꯕ ꯐꯪꯉꯤꯕ꯭ꯔꯣ
ꯑꯩꯈꯣꯏꯒꯤ ꯑꯣꯛꯀꯨꯝꯕ ꯁꯟꯒꯨꯝꯕ ꯆꯥꯏꯖꯦ
ꯅꯪ ꯀꯥꯏ ꯀꯥꯋꯥꯏꯗ ꯅꯪ ꯂꯩꯖꯦ
ꯁꯤꯖꯦ ꯑꯩꯈꯣꯏꯒꯤ ꯖꯤꯝ ꯁꯥꯟꯅꯕꯝ ꯁ꯭ꯋꯥꯏꯗ ꯍꯥꯏꯒꯗ꯭ꯔꯥ
ꯅꯦꯠꯇꯨ ꯌꯥꯝ ꯂꯥꯞ-ꯂꯥꯞ ꯂꯥꯞꯊꯣꯛꯈꯤ ꯃꯥꯟꯕ
ꯍꯣꯏ ꯑꯃꯃ ꯊꯝꯃꯒꯦ ꯑꯗꯨꯗꯤ ꯑꯩ ꯉꯍꯥꯛ ꯂꯩꯔꯥ ꯇꯧꯔꯛꯀꯦ
ꯀꯔꯤꯅꯣꯅꯦ ꯃꯇꯝ ꯁꯨꯗꯨꯔꯤꯅꯦ
ꯌꯥꯅꯤ-ꯌꯥꯅꯤ-ꯌꯥꯅꯤ ꯕꯗ꯭ꯔ
ꯑ